ꯇꯥꯕ꯭ꯔꯣ
ꯈꯔ ꯕꯦꯔꯥ ꯀꯥꯔꯦꯗ
ꯅꯪꯒꯤꯔꯣ ꯌꯥꯗꯕ꯭ꯔꯣ ꯁꯨꯝꯃꯤ ꯇꯧꯅꯤꯡꯉꯦ
ꯁꯝꯃꯤꯠ ꯇꯧꯕꯗ ꯀꯣꯜ ꯇꯧꯗ꯭ꯔꯁꯨ ꯀꯣꯜꯗ ꯀꯝꯄ꯭ꯂꯤꯠ ꯇꯧꯈ꯭ꯔꯦꯅ ꯑꯗꯨꯃꯥꯏꯅ ꯊꯣꯛ ꯊꯣꯛꯑꯦꯕ
ꯎꯝ
ꯀꯔꯤ ꯇꯧꯒꯔ꯭ꯦ ꯔꯤꯖꯦꯛ ꯉꯥꯛꯇ ꯇꯥꯎꯈ꯭ꯔꯕ ꯃꯥꯜꯂꯦ ꯑꯩꯒꯤꯗꯤ ꯑꯣꯏꯗꯣꯏꯗꯤ ꯃꯥꯟꯗꯔ꯭ꯦ ꯈꯟꯗ꯭ꯔꯦ
ꯇꯔ꯭ꯥ
ꯐꯖꯟꯅꯗꯤ ꯉꯥꯡꯉꯦ ꯗꯨꯒ ꯅꯣꯏꯗ ꯀꯣꯜ ꯇꯧꯔꯅꯤꯅꯥꯅꯦ ꯑꯗꯨꯗ ꯀꯣꯜꯗꯣ ꯑꯃꯨꯛꯀ ꯆꯠꯇ꯭ꯔꯗꯤ ꯑꯃꯨꯛꯀ ꯅꯝꯔꯒ ꯀꯣꯜ ꯇꯧꯈ꯭ꯔꯗꯤ ꯑꯗꯨ ꯗꯣ ꯀꯝꯄꯂ꯭ꯤꯠ ꯇꯧꯈꯔ꯭ꯦ ꯍꯥꯏꯌꯦ ꯀꯣꯜꯗꯣ
ꯑꯣ ꯈꯪꯗꯦꯗ ꯑꯩꯈꯣꯏꯒꯤꯁꯨꯨ ꯕꯤꯔꯥ ꯕꯔꯥ ꯕꯔꯥꯗ ꯑꯗꯨꯝ ꯇꯧꯋꯤ ꯆꯥꯠꯇꯕ ꯆꯠꯇꯕꯁꯤꯡꯁꯨ ꯂꯩ ꯑ ꯑꯩꯒꯤꯁꯨ ꯑꯍꯨꯝꯔꯥ ꯆꯠꯇꯕꯅꯦ
ꯆꯠꯄꯅ ꯌꯥꯝꯒꯦꯔꯥ ꯆꯠꯇꯕꯅ ꯌꯥꯝꯒꯦꯔ ꯆꯞ ꯃꯅꯥꯔꯝꯅꯤ ꯑꯩꯒꯤꯗꯤ
ꯑꯩꯒꯤꯗꯤ ꯌꯥꯝꯃꯦ ꯆꯠꯄꯅ
ꯑꯥ
ꯅꯣꯏ ꯎꯝ ꯅꯣꯏ ꯂꯩꯐꯝꯗꯣ ꯆꯥꯕ꯭ꯔꯥ ꯅꯣꯏ ꯅꯣꯏꯒꯤ ꯑꯣꯖꯥꯁꯤꯡꯅ ꯇꯥꯛꯄꯗꯤ ꯀꯩ ꯂꯣꯟꯗ ꯉꯥꯡꯕ꯭ꯔꯥ ꯏꯪꯂꯤꯁꯔꯥ ꯍꯤꯟꯗꯤꯔꯥ
ꯃꯔꯛ ꯃꯔꯛꯇ ꯄꯟꯖꯕꯤ ꯂꯣꯜꯂꯦ
ꯍꯤꯟꯗꯤ ꯍꯥꯏꯔꯝꯃꯅꯤꯀꯣ
ꯍꯥꯏꯇꯦꯗ ꯆꯦꯡ ꯈꯣꯏꯗꯤ ꯂꯣꯏꯈ꯭ꯔꯅꯤꯀꯣ
ꯆꯦꯡꯔꯥ ꯂꯣꯏꯔꯦ ꯌꯨꯝꯗ ꯂꯩꯔꯦ ꯃꯥꯗꯤ
ꯊꯕꯛ ꯊꯤꯕ ꯐ ꯍꯥꯎꯕꯅꯤ
ꯅꯠꯇꯦꯍꯦ ꯃꯥꯗꯣ ꯃꯥꯁ ꯇꯔ ꯇꯝꯅꯤꯡꯉꯦ ꯍꯥꯏꯕꯅꯦ ꯏꯝꯐꯥꯜꯗꯀꯣ ꯑꯗꯣ ꯏꯔꯥꯡ ꯌꯥꯝ ꯂꯩꯕꯒꯤ ꯑꯁ ꯇꯣꯛꯈ꯭ꯔꯅꯤ ꯍꯥꯏꯈ꯭ꯔꯕꯅꯦ ꯃꯥꯗꯣ
ꯑꯣ ꯀꯗꯥꯏꯗ ꯂꯩꯈ꯭ꯔꯅꯤ ꯑꯗꯨꯗꯤ
ꯈꯡꯗꯦꯗꯥ ꯑꯗꯨꯕꯨꯗꯤ
ꯑꯣ ꯑꯩꯗꯤ ꯃꯥꯁꯇꯔꯗꯤ ꯇꯝꯅꯤꯡꯗ꯭ꯔꯦꯗ
ꯁꯠ ꯁꯠ ꯇꯧꯔꯣ ꯊꯕꯛ ꯇꯧꯅꯤꯡꯗꯤ ꯄꯩꯁꯥ ꯇꯥꯟꯕ ꯍꯧꯔꯣ
ꯅꯪꯒꯤ ꯏꯆꯦꯁꯨ ꯋꯥ ꯋꯥꯈ꯭ꯔꯕꯅꯦ ꯄꯩꯁꯥ ꯇꯥꯅꯤꯡꯉꯥꯏ ꯋꯥꯈ꯭ꯔꯕꯅꯤ ꯎꯝ ꯅꯣꯏꯒꯤꯁꯦ ꯊꯕꯥꯛ ꯍꯥꯎꯔꯗꯤ ꯁꯦꯂꯥꯔꯤꯗꯤ ꯀꯌꯥ ꯐꯥꯎ ꯌꯥꯎꯔꯅꯤ
ꯑꯥꯎ ꯑꯩꯗꯤ ꯕꯦꯆꯦꯂꯔ ꯑꯣꯏꯔꯗꯤ ꯈꯤꯇꯪ ꯈꯛꯇ ꯑꯣꯏꯅꯤ ꯐꯤꯐꯇꯤꯟ ꯇꯨ ꯇ꯭ꯋꯦꯟꯇꯤ ꯃꯅꯨꯡ ꯍꯧꯅꯤ
ꯇꯃꯦꯡꯂꯣꯡꯗꯁꯨ ꯌꯥꯏꯌꯦꯅ ꯇꯧꯕ
ꯏꯁ ꯇꯃꯦꯡꯂꯣꯡꯗꯗꯤ ꯂꯧꯕꯤ ꯇꯃꯦꯡꯂꯣꯡꯗꯥꯗꯤ ꯄꯩꯁꯥꯗꯣ ꯌꯥꯝ ꯗꯣꯏ ꯃꯥꯟꯗꯦ
ꯑꯣ
ꯁꯤ ꯃꯄꯜ ꯔꯣꯝꯗ ꯐꯥꯎ ꯁꯨꯃꯥꯏ ꯇꯧꯕꯗ
ꯑꯣ ꯑꯗꯨꯅꯦꯍꯦ ꯑꯩꯈꯣꯏꯒꯤ ꯄꯟꯗꯤꯁꯦꯗ ꯆꯣ
ꯍꯨꯝ
ꯄꯨꯆ
ꯅꯪꯒꯤꯗꯤ ꯊꯥ ꯆꯍꯤꯗ ꯀꯌꯥ ꯀꯌꯥ ꯑꯣꯏꯕ꯭ꯔꯣ ꯄꯩꯁꯥ
ꯑꯩꯒꯤ ꯐꯤꯔꯣ
ꯑꯧ
ꯑꯦ ꯏꯗꯤ ꯊ꯭ꯔꯤ ꯊꯥꯎꯖꯟ ꯊ꯭ꯔꯤ ꯊꯥꯎꯖꯟꯅꯦꯕ ꯑꯗꯣ ꯑꯩꯒꯤ ꯑꯣꯖꯥꯅ ꯇꯨ ꯊꯥꯎꯖꯟ ꯄꯤꯔꯣ ꯍꯥꯏꯕ
ꯆꯍꯤ ꯑꯃꯥꯗ
ꯅꯠꯇꯦ ꯊꯥꯗ ꯍꯥꯏꯕꯅꯦ ꯊꯥꯗ ꯇꯨ ꯊꯥꯎꯖꯟ ꯐꯏꯚ ꯍꯟꯗ꯭ꯔꯦꯗ ꯍꯧꯖꯤꯛꯀꯥꯟꯗꯤ ꯄꯤꯔꯦ ꯅꯨꯡꯉꯥꯏꯕꯅꯦ ꯃꯨ꯭ꯖꯤꯛ ꯎꯖꯥ ꯁꯤꯡꯗꯤ ꯃꯣꯏꯒꯤ ꯏꯟꯇꯔꯦꯁꯁꯨ ꯂꯩꯔꯦꯀꯣ ꯇꯥꯛꯄ ꯀꯥꯟꯗ ꯏꯟꯇꯔꯦꯁꯁꯨ ꯌꯥꯎꯔꯦ ꯑꯗꯨ ꯄꯨꯡ ꯑꯃ ꯈꯥꯛꯇꯅꯦꯕ ꯅꯨꯃꯤꯠꯇ ꯑꯗꯨꯒ ꯍꯞꯇꯥꯗ ꯑꯅꯤ ꯊꯥꯗ ꯀ꯭ꯂꯥꯁꯁꯦ ꯑꯩꯏꯠ ꯌꯥꯎꯕꯅꯦ
ꯑꯥꯝ
ꯀ꯭ꯂꯥꯁ ꯑꯦꯠ ꯈꯛꯗꯥ ꯂꯥꯎꯔꯒ ꯇꯨ ꯊꯥꯎꯖꯟ ꯐꯥꯏꯚ ꯍꯟꯗ꯭ꯔꯦꯠ ꯄꯤꯔꯗꯤ ꯅꯨꯡꯉꯥꯏꯅ
ꯎꯝ ꯃꯤ ꯌꯥꯝꯕ꯭ꯔꯣ
ꯃꯤꯔꯥ ꯎꯝ ꯃꯤꯗꯤ ꯌꯥꯝꯕꯅꯦ ꯎꯝ ꯃꯊꯪ ꯃꯊꯪ ꯂꯥꯛꯑꯦ ꯃꯤ ꯋꯥꯠꯇꯦ ꯃꯥꯒꯤꯗꯤ
ꯀꯗꯥꯏꯗꯔꯣ ꯃꯐꯝꯗꯤ
ꯑꯩꯈꯣꯏ ꯆ꯭ꯔꯆ ꯇꯅꯦ ꯑꯩꯈꯣꯏꯒꯤ ꯑꯥꯔꯕꯤ ꯁꯤꯁꯤ ꯈꯪꯕ꯭ꯔꯥ ꯃꯥꯗꯣ ꯔꯦꯇꯥ꯭ꯔꯁꯨ ꯑꯣꯏꯕꯀꯣ
ꯑꯥ
ꯑꯗꯨꯅꯦ ꯑꯩꯅꯥ ꯀꯣꯌꯔꯁꯨ ꯖꯣꯏꯟ ꯇꯧꯈ꯭ꯔꯦ ꯑꯗꯨꯒ
ꯑꯥ
ꯌꯥꯝ ꯅꯨꯡꯉꯥꯏꯌꯦ
ꯑꯗꯨꯗꯤ ꯅꯪꯗꯤ ꯏꯝꯐꯥꯜꯗ ꯇꯨꯝ ꯂꯩꯈ꯭ꯔꯅꯤ
ꯈꯪꯗꯦ ꯏꯝꯐꯥꯜꯗ ꯆꯍꯤ ꯑꯃ ꯂꯩꯔꯗꯤꯀꯣ ꯑꯩꯅ ꯍꯥꯏꯔꯗꯤ ꯃꯄꯥꯟꯗ ꯆꯠꯂꯒ ꯇꯝꯔꯒ ꯇꯥꯛꯁꯨ ꯇꯥꯛꯀꯅꯤ ꯇꯝꯁꯨ ꯇꯥꯝꯔꯅꯤ ꯈꯪꯗꯦꯗ ꯄꯨꯟꯁꯤ ꯏꯁꯦ ꯄꯩꯁꯥ ꯇꯥꯅꯤꯡꯉꯥꯏ ꯈꯛꯇꯅꯦ ꯄꯩꯁꯥ ꯌꯥꯝ ꯆꯪꯒꯅꯦꯕ ꯑꯩꯒꯤꯁꯦ ꯀꯣꯂꯦꯖ ꯈꯪꯕ꯭ꯔꯥ ꯅꯥꯒꯥꯂꯦꯟꯗ ꯄꯠꯀꯥꯏ ꯀꯣꯂꯦꯖ ꯂꯩꯕꯗꯣ? ꯑꯗꯨꯗ ꯆꯠꯇꯤ ꯆꯠꯇꯤ ꯆꯠꯅꯤꯡꯕꯅꯦꯕ ꯑꯗꯨꯗ ꯄꯩꯁꯥꯗꯣ ꯆꯍꯤꯗ ꯂꯥꯛ ꯍꯦꯟꯅ ꯆꯥꯡꯒꯅꯤ ꯍꯥꯏꯕ ꯂꯥꯛ ꯑꯃ
ꯑꯣ! ꯑꯗꯣ ꯆꯍꯤ ꯀꯌꯥ ꯇꯥꯝꯗꯣꯏꯅꯣ ꯑꯗꯨꯗꯤ?
ꯑꯝ ꯕꯦꯆꯤꯂꯔ ꯑꯣꯏꯅꯤꯡꯉꯥꯏꯒꯤꯗꯤ ꯆꯍꯤ ꯑꯍꯨꯝ
ꯑꯧ
ꯑꯁ ꯇꯥꯔꯠꯇ
ꯄꯥꯎꯔ ꯊꯣꯏꯕꯤꯒ ꯄꯥꯎ ꯄꯨꯖꯦꯡ ꯃꯥꯏ ꯂꯥꯏꯅ ꯆꯠꯂꯨꯅ ꯅꯪꯗꯤ
ꯂꯩꯔꯁꯨ ꯃꯣꯏꯁꯨ ꯄꯩꯁꯥ ꯌꯥꯝꯅ ꯇꯥꯟꯗꯦꯅ
ꯎꯝ
ꯊꯥꯗ ꯊꯥꯗ ꯇꯔꯥꯁꯨ ꯁꯨꯗꯕꯅꯦ ꯆꯍꯤ ꯑꯥ ꯅꯠꯇꯦ ꯎꯝ ꯂꯤꯁꯤꯡ ꯇꯔꯥꯁꯨ ꯁꯨꯗꯕꯅꯦ ꯔꯊꯥ ꯕꯣꯡ ꯔꯊꯥꯏꯕꯤ ꯀꯤꯗꯦ ꯎꯝ ꯄꯨꯡ ꯄꯣꯖꯦꯡꯒꯤꯗꯤ ꯇ꯭ꯋꯦꯟꯇꯤ ꯇ꯭ꯋꯦꯟꯇꯤꯗꯤ ꯐꯪꯗꯤ ꯐꯪꯉꯦꯕ ꯑꯗꯨꯗꯤ
ꯑ
ꯅꯛꯑꯦ ꯅꯪꯅ ꯅꯪꯁꯨ ꯅꯪꯁꯨ ꯗꯤꯁ ꯏꯌꯥꯔ ꯂꯣꯏꯔꯗꯤꯀꯣ ꯖꯣꯟꯕꯨ ꯅꯪꯅ ꯁꯞꯄꯣꯔꯠ ꯇꯧꯕ ꯌꯥꯔꯅꯤꯅ ꯄꯩꯁꯥ ꯇꯥꯟꯕ ꯍꯧꯔꯗꯤ
ꯗꯤꯁ ꯏꯔ ꯂꯣꯏꯈꯤꯔꯣꯏꯌꯦ ꯅꯦꯛꯁ ꯏꯔ ꯅꯕꯦꯝꯕꯔꯗꯩꯩꯅꯦ ꯂꯣꯏ
ꯑꯣ ꯑꯣ ꯅꯦꯛꯁ ꯏꯔ ꯑꯣ
ꯎꯝ
ꯅꯦꯛꯁ ꯏꯌꯔ ꯅꯦꯛꯁ ꯏꯌꯔ ꯅꯪꯒꯤ ꯅꯆꯦꯅ ꯑꯥꯝ ꯃꯄꯥꯟ ꯆꯥꯒꯅꯤ ꯍꯥꯏꯕꯅꯤ ꯃꯥꯅ ꯁꯞꯄꯣꯔꯠ ꯇꯧꯔꯗꯤꯀꯣ ꯅꯪꯕꯨ ꯌꯥꯔꯅꯤ ꯑꯗꯣ ꯅꯪꯅꯥ ꯃꯊꯥꯡꯗ ꯖꯣꯟꯕꯨ ꯁꯞꯄꯣꯔꯠ ꯇꯧꯔꯣ
ꯑꯩꯒꯤꯗꯤ ꯃꯥ ꯆꯠꯇ꯭ꯔꯤꯀꯥꯟꯗꯒꯤ ꯄꯩꯁꯥ ꯊꯤꯕ ꯂꯣꯏꯈ꯭ꯔꯅꯤꯗ ꯆꯍꯤ ꯑꯃ ꯂꯥꯁ ꯏꯌꯥꯔꯒꯤꯗꯤ ꯃꯥꯔꯆꯇ ꯄꯩꯁꯥ ꯊꯤ ꯕ ꯂꯣꯏꯈ꯭ꯔꯅꯤ ꯃꯥꯗꯤ ꯃꯦꯗꯒꯤ ꯆꯠꯀꯅꯤ ꯍꯥꯏꯌꯦꯅ
ꯎꯝ
ꯑꯗꯨꯒꯤꯔꯥ ꯃꯥꯅ ꯑꯖꯋꯥꯟ ꯑꯣ ꯇꯧꯔꯅꯤ ꯑꯩꯅ
ꯑꯥ ꯑ
ꯃꯃꯤꯕꯨ ꯇꯧꯔꯅꯤ
ꯎꯝ ꯐꯔꯦꯅꯦ ꯑꯗꯨꯗ ꯍꯥꯟꯅꯥ ꯄ꯭ꯂꯥꯟ ꯇꯧꯔꯣ
ꯑꯪꯗ꯭ꯔꯦꯗ ꯙꯕꯛ
ꯅꯥꯏꯖꯨ ꯋꯥꯔꯦ ꯍꯥꯏꯌꯦ ꯄꯩꯁꯥ ꯇꯥꯟꯕꯗꯣ ꯁꯤꯠ ꯇꯦ ꯍꯥꯏꯌꯦ ꯃꯤ ꯂꯥꯛꯇꯦ ꯍꯥꯏꯌꯦ ꯃꯥꯒꯤ ꯗꯨꯀꯥꯟꯗꯣ ꯐꯥꯏꯚ ꯐꯥꯏꯚ ꯍꯟꯗ꯭ꯔꯦ ꯑꯣ ꯐꯥꯏꯚ ꯊꯥꯎꯖꯟ ꯐꯥꯏ ꯐꯥꯏꯚ ꯍꯟꯗ꯭ꯔꯦ ꯐꯥꯏ
ꯅꯕꯦꯝꯕꯔ ꯗꯤꯁꯦꯝꯕꯔꯗ ꯈꯇꯪ ꯄꯩꯁꯥ ꯄꯥꯝꯃꯦ
ꯑꯣ ꯁꯤꯖꯟꯈ ꯁꯤꯖꯟ ꯂꯩꯕꯀꯣ ꯑꯩꯒꯤꯁꯦ
ꯑꯜꯂꯤꯞ
ꯅꯣ ꯑ ꯄꯩꯁꯥ ꯈꯛꯇꯅꯦ ꯄꯨꯟꯁꯤꯁꯦ
ꯎꯝ.. ꯄꯩꯁꯥ ꯄꯥꯏꯕꯗꯅꯤꯅꯦ ꯋꯥꯗꯤ ꯋꯥꯔꯦꯗ ꯁꯤꯗ ꯂꯩꯕꯁꯨ
ꯎꯝꯍꯨꯝ ꯀꯟꯅ ꯏ꯭ꯁꯇꯗꯤ ꯇꯧꯔꯣ ꯅꯪꯁꯨ
ꯎꯝ
ꯑꯦꯛꯖꯥꯝꯗꯤ ꯂꯣꯏꯔꯕꯣ
ꯖꯨꯂꯥꯏꯗ ꯑꯦꯛꯖꯥꯝ ꯃꯆꯥ ꯂꯣꯏꯅ ꯇꯧꯅꯤ
ꯁꯦꯃꯤꯁꯇꯥꯔ ꯂꯩꯕ꯭ꯔꯥ ꯅꯣꯏꯁꯦ
ꯌꯥꯔꯤ ꯆꯠ ꯄꯅꯤꯗ ꯈꯣꯏꯗꯤ
ꯌꯥꯔꯂꯤ ꯑꯣ
ꯎꯝ ꯑꯗꯨꯒꯤꯅꯦ ꯀꯨꯏꯕꯗꯣ
ꯑꯣ
ꯅꯠꯇ꯭ꯔꯗꯤ ꯃꯦꯒꯨꯝꯕꯗ ꯂꯣꯏꯈ꯭ꯔ ꯂꯣꯏꯈ꯭ꯔꯅꯤꯕ ꯌꯥꯔꯂꯤ ꯆꯠ ꯄꯒꯤ ꯀꯨꯏꯅ ꯀꯨꯏꯅ ꯆꯠꯅꯦ
ꯆꯍꯤ ꯑꯃ ꯍꯦꯜꯂꯦ ꯎꯝ
ꯑꯪ ꯆꯥꯠꯄꯗꯣ ꯆꯍꯤ ꯑꯃ ꯌꯦꯂꯦ
ꯑ ꯅꯠꯇꯦ ꯑ... ꯂꯥꯏꯔꯤꯛ ꯇꯝꯕꯗꯣ ꯁꯝ ꯆꯍꯤ ꯑꯃ ꯑꯃ ꯍꯦꯜꯂꯦꯕ ꯑꯗꯨꯗꯒꯤ ꯃꯇꯝ ꯌꯥꯝ ꯂꯥꯎꯋꯦꯕꯀꯣ ꯑꯇꯣꯞꯄꯗꯤ ꯁꯤꯛꯁ ꯃꯟꯊ ꯁꯤꯛꯁ ꯃꯟꯊ ꯈꯛꯇꯅꯦ ꯁꯦꯃꯤꯁꯇꯔꯗꯗꯤ
ꯑꯣꯑꯣ
ꯁꯤꯛꯁ ꯃꯟꯊ ꯑꯗꯨꯗꯤ ꯐꯥꯏꯐ ꯁꯨꯇꯤꯗꯣ ꯊꯥꯑꯅꯤꯒꯨꯝꯕ ꯁꯨꯇꯤ ꯊꯥꯡꯅꯤ ꯃꯣꯏꯗꯤ
ꯑꯣ
ꯈꯣꯏꯗꯤ ꯍꯟꯗꯛꯁꯨ ꯇ꯭ꯋꯦꯟꯇꯤ ꯗꯦꯁ ꯈꯛꯀꯅꯤ ꯁꯨꯇꯤ ꯐꯪꯕ ꯗꯣ ꯑꯩꯗꯣ ꯆꯠꯅꯤꯡꯗ꯭ꯔꯦꯅ ꯂꯥꯏꯕꯅꯤꯗ
ꯎꯝ ꯗꯦꯜꯍꯤꯒ ꯅꯥꯕ꯭ꯔꯣꯅ ꯂꯩꯐꯝꯥꯗꯣ
ꯁꯨꯠꯂꯔ ꯅ ꯀꯔꯤ ꯍꯥꯏ ꯄ
ꯅꯥꯞꯄ꯭ꯔꯣ ꯍꯥꯏꯕꯅꯦ ꯅꯣꯏꯒꯤ ꯂꯩ
ꯑꯧ ꯑꯣ ꯑꯣ ꯅꯠ ꯇꯃꯦꯡꯂꯣꯡꯒ ꯏꯝꯐꯥꯜ ꯆꯠꯄꯒꯨꯝꯅ
ꯐꯦꯗꯤ ꯌꯥꯝꯕ꯭ꯔꯥ
ꯍꯣꯡꯉꯦꯗ ꯊ꯭ꯔꯤ ꯍꯟꯗ꯭ꯔꯦꯠ ꯇ꯭ꯋꯦꯟꯇꯤ ꯍꯥꯏꯥꯛꯇꯅꯦ
ꯑꯣꯉꯥꯏꯅ ꯑꯗꯨꯗꯤ ꯂꯝꯕꯤꯁꯨ ꯐꯥꯏꯅ
ꯎꯝ ꯎꯕꯔꯒꯨꯝꯕꯗ ꯄꯩꯁꯥ ꯎꯕꯔꯒꯨꯝꯕꯗ ꯀꯥꯛꯑꯦꯅ ꯎꯕꯔꯒꯨꯝꯕꯗꯒꯤ ꯄꯩꯁꯥ ꯍꯦꯟꯅ ꯆꯠꯂꯦꯕ ꯚꯥꯁ ꯃꯃꯜꯗꯒꯤ
ꯎꯝ ꯍꯧꯖꯤꯛꯗꯤ ꯀꯅꯥ ꯀꯅꯥ ꯂꯥꯏꯕ꯭ꯔꯣ
ꯁꯨꯠꯂꯦꯕꯅꯅꯦ ꯃꯥꯒꯤ ꯅꯨꯄꯥꯅꯦ ꯁꯨꯝ ꯁꯤꯖꯤꯜꯂ
ꯑꯣ ꯑꯣ ꯀꯔꯝ ꯀꯥꯟꯗ ꯌꯨꯝ ꯄꯥꯟꯕꯅꯣ ꯃꯥꯗꯣ ꯑꯩꯗꯤ ꯈꯗꯦ ꯄꯥꯎ ꯐꯥꯎꯅꯗ꯭ꯔꯤꯕꯅꯤꯅ ꯂꯥꯖꯤꯌꯥꯔꯅ ꯎ ꯀꯥꯏ ꯈꯣꯜ ꯀꯥꯏ ꯀꯥꯏꯗꯒꯤꯔ ꯃꯥꯒꯤ ꯅꯨꯄꯥꯗꯤ
ꯁꯦꯅꯥꯄꯇꯤ ꯌꯥꯔꯣꯝꯗꯒꯤ
ꯑꯣ ꯄꯥꯎ ꯃꯥꯥꯏ ꯃꯤꯇꯩꯂꯣꯟ ꯈꯛꯇ ꯉꯥꯡꯕ ꯑꯗꯨꯒ ꯄꯥꯎ ꯃꯤꯅ ꯑꯥ
ꯑ ꯄꯥꯎꯃꯦꯂꯣꯟ ꯈꯥꯡꯗꯕꯅꯤꯅ ꯍꯧꯖꯤꯛꯇꯤ ꯃꯩꯇꯩ ꯂꯦꯟꯑ
ꯒꯦꯝꯗꯤ ꯇꯥꯔꯝꯅꯤꯗ
ꯑ
ꯑꯣ ꯆꯍꯤ ꯀꯌꯥ ꯁꯨꯔꯦ ꯆꯦꯗꯣ
ꯎ ꯊꯥꯔꯇꯤ ꯋꯥꯟ ꯁꯨꯅꯤꯉꯥꯏ ꯃꯥꯜꯂꯦ
ꯎꯝ ꯑꯩꯗꯤ ꯃꯥꯒꯤ ꯃꯁꯥꯛꯇꯣ ꯀꯨꯏꯅ ꯎꯗꯕꯒꯤ ꯀꯥꯎꯈ꯭ꯔꯦ
ꯑ ꯏꯀꯛ ꯀꯛꯋꯦꯗ ꯃꯥꯗꯤ
ꯑꯉꯥꯡꯗꯤ ꯂꯏꯇ꯭ꯔꯤꯔꯤꯕꯣ
ꯗꯤꯁ ꯌꯥꯔ ꯅꯕꯦꯝꯕꯔꯗ ꯂꯩꯅꯦꯉꯏ ꯃꯥꯂꯦ
ꯑꯣ
ꯕꯅꯤꯒꯦ ꯀꯩꯅꯣꯝ ꯇꯧ꯭ꯔꯦ ꯃꯨꯒ ꯇꯧ꯭ꯔꯛꯀꯦꯀꯣ
ꯑꯥ ꯑꯥ ꯐꯔꯦ ꯐꯔꯦ